ꯍꯜꯂꯣ ꯀꯩꯗꯧꯔꯤꯅꯣ
ꯑꯩꯁꯦ ꯍꯤꯞꯄ ꯂꯣꯏꯔꯒ ꯂꯩꯁꯥꯕꯤꯁꯤꯡꯕꯨ ꯈꯔ ꯉꯥꯡꯊꯣꯛ ꯉꯥꯡꯁꯤꯟ ꯇꯧꯕ ꯂꯣꯏꯔꯒ ꯑ ꯅꯪꯒꯤ ꯉꯥꯏꯔꯝꯃꯤꯅꯦ
ꯅꯪ ꯂꯩꯁꯥꯕꯤ ꯂꯩꯕ꯭ꯔꯥ ꯂꯩꯇꯕ꯭ꯔꯥ
ꯌꯥꯝ ꯂꯩꯗ
ꯑꯁꯦꯡꯕ꯭ꯔꯣ
ꯍꯣꯏꯗ ꯌꯥꯝ ꯂꯩꯗ
ꯐꯖꯕ ꯋꯥꯠꯂꯦ
ꯌꯥꯝ ꯂꯩ ꯌꯥꯝ ꯂꯩ ꯑꯗꯨꯒꯤꯕꯨꯗꯤ
ꯂꯩꯁꯥꯕꯤ ꯀꯌꯥꯗꯤ ꯁꯨꯔꯦ ꯅꯪꯅ ꯀꯣꯏꯕꯁꯦ
ꯑꯩ ꯇꯔꯦꯠ ꯅꯤꯄꯥꯜꯗꯤ ꯁꯨꯔꯝꯒꯗ꯭ꯔꯥ ꯈꯪꯗꯦꯅꯦ
ꯁꯤꯛ ꯌꯥꯝ ꯂꯩꯕ
ꯂꯩꯕ꯭ꯔꯥꯅꯦ ꯅꯪꯒꯤꯕꯨ ꯑꯁ ꯂꯩꯕ ꯃꯥꯜꯂꯦꯅꯦ ꯑꯩꯁꯨ ꯈꯪꯗꯦꯅꯦ
ꯅꯁꯛꯇꯨꯗ ꯌꯦꯡꯉꯗꯤ ꯍꯣꯏ ꯂꯩꯗꯤ ꯂꯩꯒꯗꯕ ꯃꯥꯜꯂꯦ
ꯎꯝ ꯃꯥꯥꯟꯗꯤ ꯃꯥꯜꯂꯦ ꯑꯩꯁꯨ ꯁꯛꯀꯤ ꯃꯇꯨꯡ ꯏꯟꯅ ꯍꯥꯏꯔꯗꯤꯀꯣ
ꯑꯗꯨꯅꯤ ꯁꯥꯛꯁꯦ ꯑꯁ ꯑꯗꯨꯝ ꯌꯦꯡꯕꯗꯀꯣ
ꯑꯥ ꯑꯠꯆꯥ ꯑꯗꯨꯃꯥꯏꯅ ꯍꯥꯏꯩꯅꯩꯅꯦ꯫
ꯉꯁꯤꯗꯤ ꯀꯩ ꯀꯩ ꯇꯧꯔꯒ ꯂꯩꯕ꯭ꯔꯣ?
ꯀꯣꯜ ꯇꯧꯔꯒ ꯂꯩꯌꯦꯗ ꯉꯁꯤꯗꯤ ꯫
ꯅꯨꯄꯤ ꯉꯥꯛꯇ
ꯑꯥ ꯇꯧꯗꯦ ꯃꯁꯝ ꯇꯦꯟꯕꯗꯤ
ꯑꯩꯅ ꯑꯍꯥꯟꯕꯔꯣ?
ꯅꯠꯇꯦꯗ ꯇꯧꯗꯤ ꯇꯧꯗꯤ ꯑꯌꯥꯝꯕꯗꯤ ꯇꯧꯋꯦꯗ
ꯅꯨꯄꯤ ꯅꯨꯄꯤ ꯌꯥꯝ ꯀꯣꯏꯅꯕ ꯅꯨꯄꯥꯁꯦ ꯀꯩꯅꯣ ꯇꯧꯋꯦ ꯍꯥꯏꯗꯥꯏꯅꯦ ꯃꯁꯛ ꯊꯤꯌꯦ ꯍꯥꯏꯗꯥꯏꯅꯦ
ꯑꯥ ꯑꯗꯨꯝꯗꯤ ꯍꯥꯏꯅꯕꯅꯤ ꯑꯗꯣ ꯑꯩꯒꯤꯗꯗꯤ ꯇꯥꯗꯕ ꯑꯗꯣ ꯑꯗꯨꯒꯤ ꯋꯥꯍꯩꯗꯣ ꯂꯥꯜꯂꯦꯅꯦ ꯑꯩꯉꯣꯟꯗꯒꯤ
ꯑꯦ ꯈꯪꯗꯦ ꯅꯪ ꯀꯩꯅꯣꯒꯤꯗꯣ ꯇꯧꯔꯕꯣ ꯑꯩ ꯑꯦꯁ ꯕꯤ ꯑꯥꯏ ꯄꯤ ꯑꯣꯒꯤꯗꯣ
ꯑꯦꯁ ꯕꯤ ꯑꯥꯏ ꯄꯤ ꯑꯣꯁ ꯇꯧꯗ꯭ꯔꯤꯅꯦ ꯑꯗꯣ ꯑꯩ ꯀꯥꯎꯊꯣꯛꯎꯔꯦꯅꯦ꯫
ꯇꯧꯔꯣꯗꯅ
ꯑꯔꯣꯏꯕꯤ ꯅꯨꯃꯤꯠꯇꯣ ꯀꯩ ꯅꯨꯃꯤꯠꯇꯅꯣ?
ꯇꯥꯡ ꯅꯤꯄꯥꯟ
ꯅꯤꯄꯥꯟꯗꯀꯣ
ꯎꯝ ꯑꯈꯣꯏꯗꯤ ꯃꯦꯠ ꯈꯔ ꯍꯥꯏꯕꯅꯤꯅ ꯑꯗꯨꯝ ꯊꯣꯛꯗꯤ ꯊꯣꯛꯀꯅꯤ ꯑꯗꯨ ꯇ꯭ꯔꯥꯏ ꯇꯧꯁꯔꯅ ꯈꯟꯕ꯫
ꯑꯥ ꯑꯗꯨ ꯆꯞ ꯃꯥꯟꯅꯔꯅꯦ ꯑꯗꯨꯗꯤꯅꯤ ꯕꯥꯅꯤ
ꯅꯪ ꯁꯨ ꯃꯦꯠꯆ ꯍꯩꯕ꯭ꯔꯥ?
ꯍꯩꯕ ꯃꯥꯜꯂꯦ ꯑꯩꯁꯨ ꯍꯣꯏ ꯈꯪꯗꯦꯗ ꯑꯩꯁꯨ ꯍꯩꯕꯗꯤ ꯃꯥꯟꯗꯤ ꯃꯥꯜꯂꯦ꯫
ꯃꯦꯠꯁꯀꯤ ꯃꯇꯥꯡꯗꯗꯤ ꯗꯥꯎꯠꯒꯨꯝꯕ ꯂꯩꯔꯗꯤ ꯑꯩꯈꯣꯏꯗ ꯑꯗꯨꯝ ꯀꯩꯅꯣ ꯇꯧꯀꯣ ꯍꯥꯏꯌꯣ
ꯑꯥ ꯄꯥꯎ ꯄꯤꯔꯛꯀꯦ ꯄꯥꯎ ꯄꯥꯎ ꯐꯥꯎꯕꯤꯔꯛꯀꯦ꯫
ꯎꯝ
ꯈꯜꯂꯨꯔꯅꯨ ꯑꯗꯨꯒꯤꯗ ꯋꯥꯔꯨꯔꯅꯨ ꯅꯇꯥꯎꯕꯤꯌꯦ ꯂꯩꯔꯤ ꯁꯤꯗꯤ꯫
ꯎꯝ ꯅꯪ ꯁꯞꯖꯦꯛ ꯑꯇꯩꯗꯤ ꯑꯗꯨꯝ ꯌꯥꯕ꯭ꯔꯣ?
ꯌꯥꯕ ꯃꯥꯜꯂꯦꯗ ꯍꯣꯏ꯫
ꯁꯣꯟꯕ ꯁꯕꯖꯦꯛ ꯂꯩꯔꯗꯤ ꯍꯥꯏꯕꯤꯌꯣ꯫
ꯑꯁꯣꯟꯕ ꯁꯕꯖꯦꯛ ꯂꯩ ꯂꯩꯇꯕ ꯃꯥꯜꯂꯦꯅꯦ ꯑꯩꯒꯤꯁꯦ ꯈꯔꯗꯤ ꯍꯩꯗꯤ ꯍꯩꯕ ꯃꯥꯜꯂꯦ ꯑꯩꯁꯦ꯫
ꯍꯩ ꯍꯩ
ꯃꯨꯟꯅ ꯈꯟ ꯈꯟꯊꯔꯣꯜꯂꯒ
ꯍꯣꯏ
ꯇꯕ ꯋꯥꯅꯦꯗ ꯌꯥꯝ ꯉꯥꯛꯄ ꯋꯥꯔꯤꯅꯤ꯫
ꯄꯨꯟꯁꯤꯁꯦ ꯑꯁ ꯋꯥꯗꯤ ꯋꯥꯔꯦꯍꯦ ꯀꯣꯂꯦꯖ ꯑꯣꯏꯒꯗꯕꯁꯤꯗ ꯑꯍꯥ
ꯀꯔꯤ ꯀꯥ ꯀꯔꯤ ꯀꯔꯤ ꯆꯠꯊꯔꯤꯒꯦ
ꯑꯁ ꯈꯪꯗ꯭ꯔꯦ ꯍꯟꯗꯛ ꯀꯣꯂꯦꯖ ꯂꯣꯏꯔꯗꯤ ꯀꯃꯥꯏꯅ ꯇꯧꯁꯤꯔꯥ ꯋꯥꯔꯦ ꯑꯗꯨꯒꯤ ꯈꯟꯕꯗ
ꯀꯩꯅꯣ ꯃꯊꯪ ꯑꯗꯨꯝ ꯇꯝꯁꯤꯜꯂꯣ ꯀꯩꯅꯣ
ꯇꯝꯅꯤꯡꯉꯥꯏꯁꯨ ꯂꯩꯇ꯭ꯔꯦꯅꯦ
ꯀꯩꯗꯧꯔꯒꯦ
ꯈꯪꯗꯦ ꯃꯥꯁꯇꯔꯗꯣ ꯆꯍꯤ ꯑꯃꯒꯤꯗꯣ ꯁꯤꯠ ꯑꯦꯕꯥꯏꯂꯦꯕꯜ ꯑꯣꯏꯔꯝꯃꯣꯏꯅ ꯈꯟꯕ
ꯑꯦꯝ ꯌꯨꯗꯨꯁꯨ ꯇꯝꯕ ꯌꯥꯏꯅ
ꯑꯦꯝ ꯌꯨꯗꯣ ꯍꯟ ꯍꯧꯈ꯭ꯔꯕꯅꯦ ꯔꯦꯖꯤꯁꯇ꯭ꯔꯦꯁꯟ ꯑꯩꯈꯣꯏꯗꯤ ꯍꯧꯖꯤꯛ ꯑꯦꯛꯖꯥꯝ ꯊꯥꯔꯤ
ꯑꯗꯣ ꯑꯩꯁ ꯇꯤꯒꯤ ꯑꯗꯨꯝ ꯊꯣꯛꯄꯅꯤꯗ ꯚꯦꯀꯦꯟꯁꯤꯗꯣ
ꯗꯨ ꯑꯣꯏꯔꯁꯨ ꯑꯁ ꯑꯦꯝ ꯌꯨꯗ ꯂꯩꯔꯗꯤ ꯑꯁ ꯈꯪꯗꯦꯅꯦ ꯆꯠ
ꯑꯦꯝ ꯌꯨ ꯅꯠꯇ꯭ꯔꯁꯨ ꯀꯣꯂꯦꯖꯄꯨꯗꯤ ꯋꯥꯠ ꯇꯦꯗ ꯂꯩꯔꯝꯒꯅꯤꯗ
ꯑꯩ ꯍꯥꯏꯗꯤ ꯆꯍꯤ ꯑꯅꯤꯒꯤꯀꯣ
ꯑꯥ
ꯆꯍꯤ ꯑꯅꯤꯒꯤ ꯑꯃꯨꯛꯀ ꯀꯣꯔꯦꯁꯄꯣꯟꯗꯦꯟꯗ ꯊꯝꯁꯤꯔꯥꯅ ꯈꯟꯕ ꯑꯗꯣ ꯀꯣꯔꯦꯁꯄꯣꯟꯗꯦꯟꯒꯤ ꯀꯣꯂꯦꯖꯁꯦ ꯂꯩꯒꯗ꯭ꯔꯅꯦ ꯃꯥꯁꯇꯔꯒꯤ
ꯍꯣꯏꯅ ꯂꯩꯒꯅꯤ ꯑꯅ ꯏꯒꯅꯧꯗꯁꯨ ꯇꯧꯕ ꯌꯥꯏ
ꯏꯒꯅꯧꯗꯣ ꯑꯦꯛꯖꯥꯝ ꯈꯛꯇ ꯊꯥꯕ꯭ꯔꯥ
ꯑꯥ ꯃꯔꯛ ꯃꯔꯛꯇ ꯄ꯭ꯔꯣꯖꯦꯛ ꯋꯥꯔꯛꯀꯨꯝꯕꯗꯤ ꯇꯧꯕꯅꯤ
ꯑꯗꯣ ꯑꯦꯛꯖꯥꯝꯗꯣ ꯐ꯭ꯔꯤ ꯇꯧꯕ꯭ꯔꯥ
ꯑꯗꯣ ꯑꯣꯖꯥ ꯑꯣꯖꯥ ꯁꯤꯟꯇꯔ ꯁꯤꯟꯇꯔꯒꯤ ꯄꯣꯜ ꯄꯣꯜꯂꯦ
ꯑꯥ
ꯇꯝꯃꯦꯡꯂꯣꯡꯗꯁꯨ ꯑꯗꯨꯝ ꯇꯧꯕ ꯌꯥꯕꯅꯦ
ꯏꯛꯅꯧꯒꯤ ꯂꯩꯔꯤꯌꯦꯀꯣ
ꯍꯣꯏ ꯍꯣꯏ
ꯁꯤꯇꯔꯤ ꯇꯃꯦꯡꯂꯣꯡꯗ ꯇꯧꯁꯤꯔꯥ
ꯇꯧꯕ ꯌꯥꯏ
ꯇꯃꯦꯡꯂꯣꯡꯗꯗꯤ ꯑꯩꯈꯣꯏ ꯃꯍꯨꯠꯇ ꯃꯤ ꯊꯥꯕ ꯌꯥꯕ ꯅꯠꯇ꯭ꯔꯣ
ꯑꯗꯣ ꯎꯝ ꯌꯥꯗꯤ ꯌꯥꯕ ꯃꯥꯜꯂꯦ ꯑꯣꯖꯥꯒꯝ ꯌꯥꯝꯅ ꯃꯨꯟꯅ ꯈꯪꯅꯔꯗꯤꯀꯣ ꯃꯨꯟꯅ ꯈꯪꯅꯗꯔꯗꯤ ꯈꯪꯗ꯭ꯔꯦ
ꯏꯃꯥꯔꯖꯦꯟꯁꯤ ꯂꯩꯕ ꯑꯗꯨꯃꯥꯏꯅ ꯇꯧꯔꯒ ꯀꯣ
ꯎꯨꯝꯍ
ꯁꯤ ꯋꯥꯔꯦꯍꯦ ꯄꯨꯟꯁꯤꯁꯦ ꯍꯌꯦꯡꯁꯨ ꯑꯦꯛꯖꯥꯝ ꯂꯩꯌꯦ ꯑꯁ ꯕꯣꯜꯁꯨ ꯌꯦꯡꯅꯤꯡꯉꯦ ꯑꯁ
ꯀꯩꯗꯧꯉꯩ ꯂꯣꯏꯗꯣꯏꯅꯣ ꯌꯥꯝ ꯐꯔꯛ ꯇꯥꯏꯌꯦꯅ ꯑꯗꯨꯗꯤ ꯅꯣꯏꯒꯤ ꯅꯪꯁꯨ ꯔꯣꯅꯥꯜꯗꯣꯔꯣ
ꯑꯩ ꯔꯣꯅꯦꯜꯗꯣ ꯑꯣꯏꯔꯝꯕ
ꯍꯧꯖꯤꯛꯇꯤ ꯑꯣꯏꯗ꯭ꯔꯕ
ꯍꯥ ꯍꯥ ꯍꯥ
ꯍ ꯍ ꯍꯥ ꯁꯤꯔꯅꯤꯅꯀꯣ ꯉꯁꯤ
ꯁꯤꯔꯣꯏꯗ ꯏꯁꯄꯦꯟꯕꯨꯗꯤ ꯂꯥꯏꯅ ꯉꯝꯔꯅꯤ
ꯑꯦ ꯑꯦ ꯌꯦꯡꯕ ꯇꯥꯔꯦꯅꯦ
ꯍꯣꯏ ꯑꯦꯔꯣꯞ ꯑꯦꯔꯣ ꯑꯦꯔꯣ ꯀꯞ ꯐꯥꯏꯅꯦꯜꯗꯁꯨ ꯑꯗꯨꯝ ꯏꯂꯥꯏ ꯂꯥꯏꯅ ꯉꯝꯃꯦꯕ ꯁ꯭ꯄꯦꯟꯕꯨꯗꯤ
ꯌꯦꯡꯕ ꯇꯥꯔꯦꯅ
ꯁꯨ ꯂꯥꯏꯔꯤꯛ ꯄꯥꯗ꯭ꯔꯦꯅꯦ
ꯗꯦꯛ ꯕꯦꯛ ꯑꯃꯨꯛ ꯆꯥꯗꯅ ꯀꯣ ꯑꯉꯥꯡꯗꯣ
ꯍꯣꯏ ꯑꯩ ꯄꯥꯗ꯭ꯔꯦ ꯃꯥ ꯄꯥꯗ꯭ꯔꯦ ꯂꯣꯏꯔꯦꯕ ꯑꯩꯈꯣꯏꯅꯤꯁꯦ
ꯃꯥ ꯍꯥꯟꯅꯗꯤ ꯍꯣꯏ ꯃꯥ ꯍꯥꯟꯅꯗꯤ ꯂꯥꯏꯔꯤꯛ ꯐꯥꯕ ꯃꯥꯜꯂꯦ
ꯃꯥꯜꯂꯦ ꯑꯥ ꯃꯤ ꯅꯤꯠ ꯊꯥꯒꯦꯅ ꯇꯧꯔꯝꯕꯅꯤ ꯀꯩꯅꯣ
ꯑꯗꯨꯅꯦ ꯇꯣ ꯍꯟꯗꯛ ꯀꯣꯂꯦꯖꯇꯗꯤ ꯄꯥꯗ꯭ꯔꯦꯕ ꯃꯥꯁꯨ ꯑꯩꯗꯤ ꯍꯩꯇ꯭ꯔꯦ ꯃꯥꯗꯤ ꯍꯩꯕꯅꯤꯅ ꯈꯔ ꯌꯦꯡꯉꯤꯗꯤ ꯑꯗꯨꯝ ꯌꯥꯕꯅꯦꯕ ꯃꯥꯅ ꯌꯦꯡꯗꯕꯅꯦꯕ
ꯑꯥ
ꯑꯗꯨꯒ ꯃꯥꯅ ꯏꯕꯁꯨ ꯇꯞꯃꯟꯕꯀꯣ
ꯑꯁ ꯃꯥꯗꯤ ꯊꯕꯛ ꯈꯨꯗꯤꯡ ꯇꯞꯄꯅꯦ
ꯃꯥꯏ
ꯁꯝ ꯀꯛꯑꯁꯨ ꯏꯔꯁꯨ ꯑꯦꯟꯁꯥꯡ ꯊꯣꯡꯉꯁꯨ
ꯉꯔꯥꯡ ꯉꯔꯥꯡꯗꯨꯁꯨ ꯀꯩꯅꯣ ꯁꯇꯔꯗꯦꯗꯁꯨ ꯑꯩꯈꯣꯏ ꯑꯦꯛꯖꯥꯝ ꯊꯥꯕꯗꯣ ꯃꯥ ꯈꯔ ꯇꯞꯄꯒꯤ ꯑꯟꯁꯥꯔ ꯑꯅꯤꯔ ꯑꯍꯨꯝꯔꯥ ꯏꯍꯧꯗ꯭ꯔꯦꯕ ꯑꯩꯗꯤ ꯏꯗꯤ ꯏꯍꯧꯕꯅꯦꯕ
ꯎꯝ ꯎꯝ ꯈꯪꯗ꯭ꯔꯦꯗ ꯄꯨꯟꯁꯤꯁꯦ ꯀꯔꯤ ꯑꯣꯏꯔꯛꯀꯗ꯭ꯔꯥ
ꯑꯩꯈꯣꯏꯁꯨ ꯗꯦꯜꯂꯤꯒꯨꯝꯕꯗ ꯆꯠꯂꯒ ꯊꯕꯛ ꯇꯧꯕ ꯆꯠꯂꯁꯤꯔ
ꯀꯣꯜ ꯁꯦꯟꯇꯔꯥ
ꯅꯪꯗꯤ ꯀꯩꯅꯣ ꯕꯦꯛ ꯊꯣꯛꯇ꯭ꯔꯣ
ꯍꯧꯖꯤꯛꯄꯨꯗꯤ ꯍꯣꯏ ꯑꯃꯗꯤ ꯊꯣꯛꯑꯦ ꯁꯤꯛꯁꯗ ꯑꯗꯨꯒ ꯊꯥꯗꯤ ꯊꯥꯈ꯭ꯔꯕꯅꯦ ꯕꯦꯛ ꯊꯥ ꯑꯗꯨ ꯔꯤꯖꯜ ꯊꯣꯛꯇ꯭ꯔꯤ
ꯑꯥ
ꯑꯗꯨ ꯄꯥꯁ ꯇꯧꯔꯗꯤ ꯁꯚꯦꯟ ꯑꯩꯠꯀꯤ ꯔꯤ ꯔꯤꯖꯜꯁꯦ ꯍꯨꯟꯗꯣꯛꯈ꯭ꯔꯁꯤꯔ ꯈꯟꯕ
ꯑꯗꯨꯃꯥꯏꯅ ꯑꯃꯨꯛ ꯇꯧꯕ ꯌꯥꯕ꯭ꯔꯥ
ꯑꯥ ꯁꯤꯛꯁꯀꯤ ꯄꯥꯏꯔꯒ ꯑꯗꯨꯝ ꯀꯣꯂꯦꯖ ꯑꯥꯎ ꯆꯠꯊꯣꯛꯄ ꯌꯥꯏ ꯍꯥꯏ
ꯑꯣ
ꯑꯩ ꯏꯁꯦ ꯁꯦꯕꯦꯟꯗ
ꯁꯦꯚꯦꯟꯗ ꯆꯥꯔꯝꯗ꯭ꯔꯗꯤ ꯐꯥꯕ ꯍꯟꯗꯛ ꯑꯥꯎ
ꯑꯗꯨ ꯁꯚꯦꯟꯒꯤ ꯔꯤꯖꯥꯜꯁꯨ ꯊꯣꯛꯇ꯭ꯔꯤ ꯈꯪꯗ꯭ꯔꯦ
ꯑꯣ
ꯉꯁꯤꯁꯨ ꯁꯅꯥꯕ ꯁꯅꯥꯕ ꯆꯠꯂꯦ ꯑꯩꯈꯣꯏ
ꯑꯥ ꯅꯪꯁꯨ ꯁꯥꯟꯅꯕ ꯍꯧꯔꯕꯣ ꯑꯃꯨꯛ
ꯑꯁ ꯑꯩꯗꯤ ꯑꯗꯨꯝ
ꯑꯣ ꯑꯩꯁꯨ ꯍꯩꯇꯕꯗꯨꯗ ꯇꯟꯕꯒꯤ ꯑꯃꯨꯛ ꯁꯥꯟꯅꯗ꯭ꯔꯦ
ꯍꯩꯇ꯭ꯔꯁꯨ ꯁꯅꯥꯔꯗꯤ ꯈꯔ ꯂꯩꯕꯗꯣ ꯅꯨꯡꯉꯥꯏꯌꯦꯕ
ꯄꯥꯝꯁꯨ ꯄꯥꯝꯗꯕꯀꯣ ꯑꯩꯗꯤ ꯑꯁꯦꯡꯕꯗꯤ ꯍꯥꯟꯅꯗꯤ ꯍꯟꯗꯛ ꯈꯛꯇꯅꯦ ꯈꯔ ꯄꯥꯝꯃꯛꯄ ꯕꯣꯜꯁꯦ ꯍꯥꯟꯅꯗꯤ ꯄꯥꯝꯕ ꯐꯥꯎ ꯄꯥꯝꯗꯦ ꯑꯉꯥꯡ ꯑꯣꯏꯔꯤꯉꯩꯗ ꯌꯥꯝ ꯁꯥꯟꯅꯔꯝꯃꯤꯕ
ꯅꯪꯁꯦ ꯑꯗꯨꯝ ꯌꯦꯡꯕꯗꯀꯣ
ꯑꯥ
ꯍꯣꯏ ꯄꯝ ꯄꯥꯝꯃꯝ ꯄꯥꯝꯃꯨꯔꯝꯃꯣꯏ ꯍꯥꯏꯕ ꯈꯪꯉꯦꯅꯦ
ꯑꯉꯥꯡ ꯑꯣꯏꯔꯤꯉꯩꯗꯗꯤ ꯌꯥꯝ ꯁꯥꯟꯅꯕꯅꯦ ꯁꯥꯟꯅꯕꯗꯣ ꯄꯥꯡꯃꯟꯕꯒꯤ ꯑꯁꯤꯒꯤ ꯏꯁꯄꯣꯔꯠꯁꯦ ꯌꯦꯡꯐꯥꯎ ꯌꯦꯡꯅꯤꯡꯗ꯭ꯔꯕ ꯍꯖꯤꯛꯀꯤ ꯄꯪꯃꯈꯤ
ꯑꯩꯗꯤꯀꯣ ꯑꯩꯒꯤ ꯍꯥꯟꯅ ꯍꯥꯏꯒꯦ ꯄꯥꯡꯃꯟꯈꯤ ꯁꯤꯒꯨꯝꯕ ꯁꯄꯣꯔꯠꯁꯦ ꯌꯦꯡꯕ ꯐꯥꯎ ꯌꯦꯡꯅꯤꯡꯗꯦ ꯍꯥꯏꯅ ꯍꯧꯔꯛꯄꯅꯦꯕ ꯁꯤꯒꯨꯝꯕ ꯏꯁꯄꯣꯔꯠꯁꯦ
ꯌꯥ ꯁꯤꯒꯨꯝꯕ ꯏꯁꯄꯣꯔꯠꯁꯦ ꯗꯔꯀꯥꯔ ꯇꯥꯗꯦ ꯍꯥꯏꯅ
ꯐꯥꯏꯅꯦꯜꯗꯗꯤ ꯆꯥꯃꯤꯟꯅꯔꯒ ꯆꯥꯃꯤꯟꯅꯔꯒ ꯌꯦꯡꯁꯤꯗꯅ
ꯍꯨꯏ ꯇꯧꯁꯦ ꯍꯥꯏꯕꯅꯤ
ꯍꯨꯏꯔꯣ
ꯑꯥ
ꯑꯩꯅꯦ
ꯈꯔ ꯈꯔꯗꯤ ꯊꯣꯛꯄ ꯇꯥꯔ ꯃꯥꯜꯂꯦ ꯆꯍꯨꯝ ꯆꯥꯝꯃꯔꯤꯒꯨꯝꯕꯗꯤꯀꯣ
ꯎꯝ ꯑꯩ ꯑꯣꯛ ꯃꯨꯛ ꯀꯣꯛ ꯃꯨꯛ ꯇꯧꯁꯤ꯭ꯔꯥꯅꯦ ꯑꯩꯗꯤ ꯍꯟꯕꯅꯦ ꯃꯅꯨꯡꯁꯥ ꯈꯔ ꯃꯤꯛꯁ ꯇꯧꯔꯒ
ꯍꯨꯏ ꯇꯧꯁꯦ ꯍꯥꯏꯌꯦ ꯃꯣꯏꯅ
ꯍꯨꯏꯁꯨ ꯐꯩꯗꯤ ꯐꯩꯌꯦꯗ ꯑꯗꯨꯣꯏꯔꯁꯨ ꯁꯦꯝꯕꯗꯣ ꯋꯥꯒꯗ꯭ꯔꯅ ꯈꯟꯕ
ꯑꯗꯨꯕꯨꯗꯤ ꯄꯒꯥꯏ ꯂꯩꯗ
ꯑꯁ ꯄꯋꯥꯏ ꯄꯋꯥꯏ
ꯎꯝ
ꯑꯩꯈꯣꯏ ꯉꯁꯤ ꯇꯎꯁꯦꯡ ꯀꯥꯡꯕꯨꯗ ꯁꯅꯥꯏꯌꯦꯕ
ꯑꯥ
ꯗꯤꯟꯆꯨꯏꯒ ꯇꯎꯁꯦꯡ ꯅꯨꯨꯄꯥ ꯑꯃ ꯈꯠꯅꯒꯦꯅ ꯍꯧꯔꯦꯕ
ꯑꯥ
ꯑꯗꯨꯗ ꯑꯩꯈꯣꯏꯅ ꯈꯥꯝꯕ ꯑꯗꯨꯗ ꯅꯨꯨꯄꯥ ꯑꯃꯅ ꯇꯣꯡꯁꯥꯡ ꯑꯩ ꯀꯩꯅꯣꯒꯤ ꯑꯣꯄꯣꯅꯦꯟꯒꯤ ꯅꯨꯄꯥ ꯑꯃꯁꯁꯨ ꯆꯪꯕꯀꯣ ꯐꯨꯅꯒꯦꯅ ꯑꯗꯨꯗ ꯑꯁ ꯑꯩꯈꯣꯏꯅ ꯈꯥꯝꯕ ꯑꯗꯨꯗ ꯄꯒꯥꯏ ꯃꯣꯏꯅꯤꯁꯨ ꯑꯁ ꯈꯔ ꯐꯩꯌꯥꯥꯔ ꯇꯧꯔꯦ ꯍꯟꯗꯛ ꯉꯁꯤꯁꯦ ꯑꯁ ꯁꯅꯥꯕ ꯈꯨꯗꯤꯡ
ꯇꯥꯕ꯭ꯔꯥ ꯍꯂꯣ
ꯑꯣ ꯇꯥꯏꯌꯦ ꯇꯥꯏ ꯑꯩꯈꯣꯏ ꯁꯥꯟꯅꯕ ꯈꯨꯗꯤꯡ ꯅꯨꯄꯥ ꯑꯃꯗꯤ ꯑꯗꯨꯝ ꯀꯩꯅꯣ ꯇꯧꯋꯦꯕ ꯃꯣꯏ ꯑꯣꯄꯣꯅꯦꯟꯗꯒꯤꯀꯣ
ꯑꯣ
ꯑꯩꯁ
ꯐꯔꯅꯤ ꯑꯗꯨ ꯑꯣꯏꯔꯗꯤ ꯀꯣꯟꯅꯥ ꯄꯥꯎ ꯐꯥꯎꯅꯔꯁꯤꯀꯣ